ꯍꯜꯂꫭ
ꯍꯜꯂꯣ
ꯇꯥꯕ꯭ꯔꫭ
ꯇꯥꯏꯌꯦ
ꯀꯩꯗꯧꯔꯤꯅꯣ ꯅꯩ ꯁꯥꯕꯤ
ꯐꯝꯃꯤꯅꯦ ꯄꯥꯈꯪ
ꯅꯪ ꯌꯥꯝ ꯂꯩ ꯁꯥꯥꯕꯤ ꯇꯧꯔꯦꯀꯣ
ꯅꯪꯁꯨ ꯌꯥꯝ ꯄꯥꯈꯪ ꯇꯧꯔꯤꯀꫭ
ꯌꯨꯝꯗ ꯂꯩꯕ꯭ꯔꯣ
ꯑꯩ ꯍ
ꯍꯥ
ꯑꯣ ꯍ ꯎ
ꯅꯪ ꯈꯣꯟꯖꯦꯜ ꯌꯥꯝ ꯂꯥꯞꯅ ꯇꯥꯏꯀꯣ ꯀꯥꯏꯗ ꯆꯦꯜꯂꯨꯔꯒꯦ ꯅꯪ
ꯍꯥꯥ
ꯀꯩꯅꯣꯝꯃ ꯍꯣꯏ ꯈꯔ ꯂꯥꯡꯕꯒꯨꯝ ꯇꯧꯋꯦ
ꯍꯧꯖꯤꯛꯇꯤ
ꯍ ꯍꯧꯖꯤꯛꯇꯤ ꯐꯖꯅ ꯁꯦꯡꯉꯦ ꯏꯅꯥꯛꯇ ꯐꯝꯂꯒ ꯋꯥꯔꯤ ꯁꯥꯕꯒ ꯆꯞ ꯃꯥꯟꯅꯔꯦ
ꯑꯁ ꯉꯅꯥꯛꯇ ꯐꯝꯃ ꯐꯝꯃꯨꯒ ꯍꯣꯔꯩ ꯁꯥꯁꯨ ꯌꯥꯏ ꯌꯥꯕ ꯄꯣꯠꯅꯤꯍꯦ
ꯑꯗꯨꯅꯦ ꯑꯁ ꯑꯗꯣ ꯉꯁꯥꯏ ꯉꯁꯥꯏ ꯀꯥꯏ ꯀꯥꯏ ꯆꯜꯂꯨꯒꯦ ꯅ
ꯑꯩ ꯉꯁꯥꯏ ꯊꯕꯛ ꯆꯠꯂꯨꯑꯦ
ꯑ ꯄꯨꯡ ꯀꯌꯥꯗ ꯑꯃꯨꯛ ꯍꯜꯂꯛꯀꯦ ꯍꯥꯏꯕ
ꯁꯚꯦꯟ ꯊꯥꯔꯇꯤ
ꯑ ꯇꯔꯦꯠ ꯃꯈꯥꯏ ꯃꯊꯟꯇ ꯆꯠꯇ꯭ꯔꯣ
ꯏꯊꯟꯗꯕꯤꯗ ꯑꯩꯈꯣꯏꯗꯤ
ꯌꯥꯝ ꯅꯨꯡꯉꯥꯏꯀꯣ ꯏꯍꯥꯡ ꯍꯥꯡꯅ ꯆꯠꯂꯤꯈꯣ ꯌꯥꯝ ꯅꯨꯡꯉꯥꯏꯅ
ꯏꯟꯈꯥꯡ ꯍꯥꯡꯕ ꯄꯨꯟꯁꯤꯅꯤꯅꯦ ꯄꯥꯝꯃꯤꯍꯦ
ꯑꯩꯁꯨ ꯄꯥꯝꯃꯦꯀꯣ ꯌꯥꯝ ꯂꯥꯡꯕ ꯄꯨꯟꯁꯤ ꯍꯩꯅꯗꯦ ꯑꯩꯁꯨ
ꯍꯣꯏ ꯌꯥꯝ ꯂꯥꯡꯕꯗꯣ ꯑꯁ ꯍꯩꯅꯗꯦꯕ
ꯑꯗꯨꯅꯦ ꯅꯪ ꯕꯣꯜ ꯌꯦꯡꯕ꯭ꯔꯣ ꯍꯟꯗꯛ ꯀꯥꯟꯁꯤꯕꯣ
ꯍꯣꯏꯅꯦ ꯑꯩꯈꯣꯏꯗꯤ ꯃꯦꯁꯤꯐꯤꯌꯥꯅꯤꯅ ꯕꯣꯜꯗꯣ ꯑꯗꯨꯝ ꯌꯦꯡꯉꯦꯅꯦ
ꯀꯩꯒꯤꯅꯣ ꯏꯕꯥꯅꯤ ꯑꯗꯨꯝ ꯃꯥꯟꯅꯔꯤꯁꯦ
ꯑꯁ ꯂꯥꯏ ꯅꯠꯇꯦ ꯊꯥꯔꯛꯄ ꯑꯣꯏꯔꯝꯒꯅꯤꯗ
ꯍꯣꯏꯅꯦ ꯂꯥꯏꯅ ꯊꯥꯔꯛꯄ ꯍꯥꯏꯕꯁꯦ ꯃꯤꯑꯣꯏꯕꯅ ꯍꯥꯏꯕ ꯉꯝꯗꯦ ꯍꯥꯏꯕꯗꯨꯅꯦꯍ
ꯍꯣꯏ ꯃꯥꯅꯤꯅꯦ
ꯅꯪ ꯈꯨꯟꯗ ꯂꯩꯕ꯭ꯔꯣ ꯍꯟꯗꯛꯀꯥ
ꯑꯩꯗꯤ ꯍꯥꯟꯅꯒꯤ ꯂꯩꯐꯝꯗꯨꯗ ꯑꯗꯨꯝ ꯂꯩꯌꯦ
ꯑꯣ ꯈꯨꯟꯅ ꯂꯩꯇꯦꯀꯣ
ꯍꯣꯏ ꯈꯨꯟꯗ ꯂꯩꯕ ꯅꯨꯡꯉꯥꯏꯇꯦꯅꯦ
ꯃꯤ ꯌꯥꯝꯗꯕꯅꯤꯅ ꯈꯨꯟꯗ ꯍꯟꯗꯛ
ꯃꯤ ꯌꯥꯝ ꯌꯥꯝꯕ ꯌꯥꯝꯗꯕꯁꯨ ꯅꯠꯇꯦ ꯏꯃꯥꯟꯅꯕꯤ ꯃꯌꯥꯝꯗꯨꯁꯨ ꯂꯩꯇꯦꯕꯀꯣ
ꯑꯣ ꯂꯣꯏꯅꯕ ꯄꯥꯟꯊꯧꯅꯈ꯭ꯔꯦ ꯈꯨꯟꯗꯒꯤ
ꯍꯣꯏ ꯊꯣꯛꯅꯈ꯭ꯔꯦ ꯃꯣꯏ ꯃꯥꯒꯤ ꯁꯤꯟꯐꯝ ꯍꯥꯏꯕꯗꯨꯅꯦ
ꯌꯥꯏ ꯌꯥꯏ ꯅꯪ ꯈꯣꯟꯖꯦꯜ ꯇꯥꯕꯁꯤ ꯌꯥꯝ ꯅꯨꯡꯉꯥꯏꯀꯣ
ꯍꯣꯏ ꯑꯩꯗꯤ ꯅꯪ ꯃꯤꯁꯦ ꯉꯁꯥꯏ ꯈꯪꯗꯕꯒꯤꯅꯤꯅꯦ
ꯑꯩꯁꯨ ꯅꯪꯅꯤ ꯍꯥꯏꯕꯗꯨꯣ ꯈꯪꯗꯕꯒꯤꯅꯤꯅꯦ
ꯎ ꯍꯥꯎ ꯆꯤ
ꯁꯥꯛꯛꯇꯣ ꯑꯩ ꯐꯖꯅ ꯈꯪꯗꯕꯒꯤꯅꯦ ꯅꯪꯒꯤ ꯁꯛꯇꯣ ꯌꯥꯝꯅ ꯀꯔꯤ ꯍꯥꯏꯁꯤꯔꯥ
ꯑꯉꯥꯡ ꯃꯥꯟꯕ꯭ꯔꯥ
ꯅꯠꯇꯦ ꯂꯩꯁꯥꯕꯤꯕꯨꯗꯤ ꯑꯗꯨꯝ ꯃꯥꯂꯦ ꯂꯩꯁꯥꯕꯤꯗꯨꯅꯀꯣ ꯍꯥꯏꯕꯗꯤ ꯐꯣꯟꯗ ꯑꯗꯨꯝ ꯎꯕꯗꯨꯒ ꯅꯪꯒꯤ ꯄ꯭ꯔꯣꯐꯥꯏꯜꯗꯨꯒ ꯈꯔ ꯇꯣꯡꯉꯥꯜꯂꯦꯗꯅ ꯃꯤ ꯍꯥꯏꯕꯁꯤꯗꯤ ꯊꯦꯡꯅꯕꯃꯛ ꯇꯤ ꯅꯛꯇꯕꯅꯤꯅ
ꯍꯣꯏꯅꯦ
ꯑꯗꯨꯒꯤꯅꯦꯕ ꯈꯔꯗꯤ ꯇꯣꯡꯉꯥꯜꯂꯦꯗꯅ
ꯍꯅꯦ ꯑꯩꯁꯨ ꯈꯜꯂꯤꯕꯗꯨꯅꯦ ꯑꯩꯁꯨ ꯈꯜꯂꯤꯕꯗꯨꯅꯤ ꯀꯔꯤ ꯑꯩꯁꯨ ꯈꯜꯂꯤꯕꯅꯤ ꯅꯦ ꯍꯥꯏꯕ ꯅꯪꯁꯦ ꯀꯔꯤꯅꯣ ꯇꯧꯔꯤꯁꯤꯕꯣ ꯑꯩ ꯈꯟꯕꯒꯨꯝ ꯇꯧꯋꯤꯗꯒ ꯐꯕꯅꯦꯕ ꯑꯗꯨꯗ ꯑꯗꯨꯗ ꯂꯥꯁꯇꯪ ꯑꯣꯏꯔꯝꯃꯤ
ꯑꯁ ꯑꯩꯗꯣ ꯅꯆꯦ ꯅꯆꯦꯗꯣ
ꯎꯝ
ꯍꯥꯏꯕꯅꯦꯕ ꯑꯗꯨꯒ ꯃꯥꯕꯨ ꯐꯥꯎꯅꯧ ꯍꯥꯏꯕꯗꯣ ꯅꯪꯒꯤ ꯅꯝꯕꯔꯗꯣ ꯊꯥꯔꯛꯄꯗꯣ
ꯑ
ꯑꯗꯨꯗꯤ ꯅꯪꯒꯤ ꯄ꯭ꯔꯣꯐꯥꯏꯜꯗꯣ ꯑꯩ ꯈꯪꯉꯤꯗꯅ
ꯑꯣꯝ
ꯁꯤꯗꯤ ꯑꯩ ꯉꯁꯥꯏ ꯐꯖꯕꯗꯨꯗꯤꯅꯦ ꯑꯩꯅ ꯍꯥꯏꯕ ꯃꯥꯅ ꯅꯆꯤꯟꯗꯤꯒꯅꯨ ꯍꯥꯏꯕ ꯑꯩꯅ ꯏꯕꯥꯅꯤꯒꯤ ꯏꯁꯀ꯭ꯔꯤꯟ ꯁꯣꯠꯇꯣ ꯊꯥꯕꯤꯕ ꯃꯦꯁꯦꯁꯇꯣ
ꯑ
ꯃꯥꯅ ꯅꯣꯐꯦꯠ ꯅꯣꯐꯦꯠ ꯇꯧꯔꯑꯦ
ꯃꯥ ꯊꯒ
ꯊꯥꯖꯗꯕꯅꯦꯕ ꯃꯥꯗꯣ ꯍꯣꯏ ꯑꯩꯁꯨ ꯅꯪꯒꯤ ꯐꯣꯇꯣꯗ ꯐꯣꯇꯣꯗ ꯈꯛꯇꯗꯤ ꯑꯩꯁꯨ ꯅꯤꯡꯁꯤꯡꯕ ꯉꯝꯗ꯭ꯔꯦꯕ
ꯎꯝ
ꯑꯗꯨꯒꯤꯅꯤꯗ ꯄꯨꯡ ꯀꯌꯥꯗ ꯇꯨꯝꯗꯣꯏꯅꯣ
ꯑꯁ ꯑꯗꯤꯁꯤ ꯕꯣꯠꯗꯤ ꯉꯥꯏꯔꯅꯤ
ꯑꯗꯨꯅꯤ ꯐꯣꯇꯣꯗꯒ ꯑꯁꯦꯡꯕꯗꯨꯒ ꯆꯞ ꯃꯥꯟꯅꯕ꯭ꯔꯣ
ꯃꯅꯥꯦ ꯃꯗꯤ ꯑꯈꯌꯥ ꯅꯟꯅꯤ
ꯌꯥꯝ ꯈꯦꯠꯅꯕ꯭ꯔꯣ
ꯍꯣꯏ ꯐꯣꯇꯣꯛ ꯑꯁꯦꯡꯕꯣꯏ ꯃꯤ ꯌꯥꯝ ꯐꯪꯂꯝꯕꯅꯦ
ꯐꯣꯇꯣꯗꯒꯤ ꯍꯦꯟꯅ ꯐꯖꯕ꯭ꯔꯣ
ꯍꯥꯏꯥꯏ ꯐꯗꯕꯦ
ꯑꯗꯨꯅꯦ ꯑꯩꯅ ꯈꯜꯂꯤꯑꯕ ꯍꯠꯇꯣꯗꯤ ꯀꯩꯁꯨ ꯅꯠꯇꯦꯕ ꯑꯁꯦꯡꯕꯒ ꯍꯥꯏꯔꯗꯤꯀꯣ
ꯍ ꯑꯁꯦꯡꯕꯗꯣ ꯐꯖꯕꯒꯤꯅꯤ ꯐꯣꯇꯣꯗꯨꯁꯨ ꯐꯖꯔꯤꯦꯗ
ꯁꯤꯗꯤꯗꯒꯤ ꯍꯦꯅ ꯐꯖꯔꯝꯒꯅꯤ ꯍꯥꯏꯕꯀꯣ ꯑꯁꯦꯡꯕꯗ ꯑꯩ ꯍꯥꯏꯕꯗꯤ
ꯎꯝ ꯑꯁꯦꯡꯕꯗ ꯐꯖꯕꯒꯤꯅꯦ ꯁꯤ ꯃꯗ ꯐꯔꯗꯕꯒꯤꯅꯦ
ꯆꯨꯝꯃꯦ ꯆꯨꯝꯃꯦ ꯅꯪ ꯉꯁꯤ ꯆꯥꯛ ꯌꯥꯝ ꯆꯥꯕ ꯃꯥꯜꯂꯦꯗ
ꯑꯩ ꯆꯠ ꯈꯤꯇꯪꯅꯤꯖ
ꯑꯦ ꯈꯔ ꯆꯥꯎꯅꯦ ꯈꯔ ꯅꯣꯏꯅꯕ
ꯑꯁ ꯑꯩꯅ ꯌꯥꯝ ꯂꯣꯏꯔꯕꯗꯤ
ꯍꯣꯏ ꯍꯣꯏ ꯎꯗꯕꯗꯤ ꯀꯨꯏꯔꯦꯀꯣ ꯑꯗꯨꯕꯨ ꯈꯪꯗꯦ ꯅꯣꯏꯔꯝꯝꯕꯁꯁꯨ ꯌꯥꯏ
ꯑꯣꯕꯒꯤ ꯇꯥꯏꯇ ꯋꯥꯂꯒꯀꯣ
ꯑꯣꯔꯤꯗꯨꯇ ꯍ ꯇ
ꯍꯣꯏꯅꯦ
ꯎꯗꯦ ꯍꯥꯏꯕꯩ ꯌꯥꯗꯦꯦ
ꯎꯝ ꯑꯗꯣ ꯅꯪꯗꯤ ꯀꯃꯥꯏ ꯀꯃꯥꯏ ꯇꯧꯔꯤꯒꯦ
ꯑꯩꯁꯤꯦ ꯁꯨꯃꯥꯏꯅ ꯑꯗꯨꯝ ꯂꯦꯜꯂꯤ ꯄꯨꯟꯁꯤꯁꯦ ꯍꯥꯟꯅꯒꯤ ꯄꯨꯟꯁꯤꯗꯨꯒ ꯆꯞ ꯃꯥꯟꯅꯩ
ꯑ ꯍꯣꯡꯕ ꯀꯔꯤꯁꯨ ꯂꯩꯇꯦ
ꯍꯄ ꯂꯩꯇꯦꯅ ꯍꯣꯏ ꯑꯗꯨꯝ ꯃꯥꯟꯅꯩ ꯍꯥꯏꯇꯥꯔꯦ
ꯎ ꯃꯗꯨ ꯅ ꯍꯦꯅ ꯐꯥꯏꯗ
ꯍꯣꯡꯉꯒ ꯑꯐꯕ ꯂꯝꯕꯤꯗ ꯍꯣꯡꯕꯅꯤꯉꯥꯏ ꯂꯩꯔꯗꯤ ꯐꯕꯀꯣ ꯑꯗꯨꯁꯨ ꯅꯠꯇ ꯇꯕꯅꯤꯅ ꯀꯔꯤꯗꯤ ꯎꯄꯥꯏ ꯂꯩ
ꯃꯤ ꯐꯕꯒꯤꯕꯨ ꯀꯔꯤ ꯑꯄꯥꯝꯕꯨꯡꯅꯨꯡ ꯂꯩꯅꯤ
ꯍꯥ
ꯅꯪꯁꯨ ꯐꯕꯅꯤꯅ ꯅꯪꯒꯤ ꯂꯝꯕꯤꯗꯤ ꯑꯐꯕ ꯉꯥꯛꯇꯪ ꯂꯩꯒꯅꯦꯕ
ꯀꯔꯤ ꯃꯤ ꯐꯥꯕꯅꯣꯍꯦ ꯃꯤ ꯐꯠꯇ꯭ꯔꯦ ꯍꯥꯏꯅ ꯀꯣꯏ ꯂꯥꯎ ꯂꯥꯎꯅꯔꯒ ꯍꯧꯖꯤꯛ
ꯎꯝ
ꯑꯁ ꯅꯣꯏ ꯅꯣꯏ ꯈꯨꯟꯃꯤꯁꯨ ꯌꯥꯝꯕ ꯃꯥꯜꯂꯤꯀꯣ ꯑꯁꯤꯗ
ꯑꯁ ꯑꯗꯨꯗꯤ ꯍꯥꯏꯔꯤꯕꯅꯣ ꯃꯅꯦ ꯂꯣꯏꯅ ꯁꯨꯔꯝꯕꯅꯤꯅꯦ ꯑꯍ ꯃꯧ ꯈꯪꯗꯦ ꯂꯩꯁꯥꯕꯤ ꯈꯪꯗꯦ ꯄꯥꯈꯪ ꯈꯪꯗꯦ ꯑꯉꯥꯡ ꯈꯪꯗꯦ
ꯑꯣ ꯑꯗꯨꯅꯦꯕ ꯑꯃ ꯑꯃꯨꯛ ꯊꯥꯒꯠꯂꯛꯏ ꯅꯣꯏ ꯅꯣꯏ ꯃꯤꯅꯦ ꯑꯃ ꯑꯃꯨꯛ ꯐꯒꯠꯂꯛꯏ ꯅꯣꯏ ꯃꯤꯅꯤ ꯏꯕ ꯃꯥꯜꯂꯦ ꯍꯟꯗꯛꯁꯦ
ꯍꯣꯏꯅꯦ
ꯑꯗꯣ ꯑꯗꯣ ꯂꯥꯁꯇ ꯅꯪ ꯊꯦꯡꯅꯔꯦ ꯑꯃꯨꯛꯀ
ꯍꯣꯏꯅꯦ ꯃꯤ ꯍꯥꯏꯕꯁꯤꯗꯤ ꯐꯖꯕ ꯃꯔꯛꯇ ꯑꯃꯈꯛꯇꯪ ꯈꯜ ꯎꯕꯗꯥꯅꯤ
ꯑꯗꯨꯅꯤꯅꯦ ꯑꯁ ꯅꯪꯅ ꯋꯥꯔꯤ ꯅꯔꯛꯄꯁꯤꯗꯤ ꯑꯁ ꯌꯥꯝ ꯅꯨꯡꯉꯥꯏ
ꯑꯗꯣ ꯅꯪ ꯉꯁꯤ ꯇꯨꯝꯃꯣꯏ ꯕꯣꯜ ꯌꯦꯡꯗ꯭ꯔꯤꯐꯥꯎ
ꯍꯣꯏ ꯕꯣꯜ ꯕꯣꯜ ꯁꯥꯟꯅꯕ ꯑꯔꯖꯦꯟꯇꯤꯅꯥꯒꯤ ꯃꯦꯁꯤꯒꯤ ꯃꯦꯁꯇꯨ ꯉꯥꯏꯕ ꯑꯣꯏꯅ ꯅꯪꯅ ꯋꯥꯔꯤ ꯁꯥꯟꯅꯒꯗꯣꯏꯅꯦ
ꯀꯩꯒꯤꯅꯣ ꯏꯕꯥꯅꯤꯒꯤ ꯈꯜꯂꯣꯖꯦ ꯑꯗꯨꯝ ꯃꯥꯟꯅꯔꯤꯁꯦ
ꯑꯁ ꯍꯧꯖꯤꯛꯁꯨꯕꯣꯛ ꯃꯥꯅꯔꯕꯣ
ꯃꯥꯗꯕ ꯉꯥꯛꯇꯅꯤ ꯈꯦꯠꯅꯤꯉꯥꯏ ꯂꯩꯇꯦ
ꯑꯁ ꯑꯗꯨꯗꯤ ꯌꯥꯝ ꯐꯩꯅꯦ
ꯈꯦꯠꯀꯦ ꯍꯥꯏꯅ ꯊꯤꯔꯛꯄꯗ ꯈꯦꯠꯐꯝ ꯂꯩꯇꯕꯒꯤ ꯑꯗꯨꯝ ꯍꯟꯈꯤꯅꯤ ꯃꯤꯁꯤꯡ
ꯍꯣꯏ ꯅꯪꯅ ꯈꯦꯠ ꯈꯦꯠꯅꯕ ꯀꯗꯥꯏꯗ ꯂꯩꯒꯦ ꯌꯦꯡꯉꯛꯄꯗꯨꯗ ꯑꯩꯅ ꯑꯃꯨꯛ ꯈꯦꯠꯂꯨꯕꯩ ꯃꯍꯨꯠꯇ ꯑꯃꯨꯛ ꯍꯥꯞꯆꯤꯟꯕꯅꯦꯕ
ꯑꯗꯨꯅꯦ ꯑꯗꯨꯅꯦ ꯄꯨꯛ ꯊꯜꯂꯦꯗꯅ ꯑꯗꯨ ꯑꯣꯏꯔꯗꯤ
ꯍꯣꯏꯅꯦ ꯑꯗꯨꯅ ꯄꯨꯛ ꯊꯟꯕꯅꯤ
ꯃꯦꯁꯤꯅꯦꯗꯤꯍꯥꯏ ꯅꯪꯁꯨꯨ ꯃꯦꯁꯤꯅꯦ ꯍꯥꯏ ꯑꯩꯁꯨ ꯃꯦꯁꯤꯅꯦ
ꯃꯥꯅꯦ
ꯑꯗꯨꯒ ꯑꯃꯨꯛꯀ ꯇꯨꯝꯃꯣꯏ ꯕꯣꯟ ꯉꯥꯏꯒꯦ ꯍꯥꯏ ꯑꯗꯨꯁꯨ ꯃꯥꯟꯅꯔꯦ ꯋꯥꯔꯤ ꯁꯥꯟꯅꯒꯦꯁꯨ ꯍꯥꯏꯔꯦ ꯑꯗꯨꯁꯨ ꯃꯥꯟꯅꯔꯦ ꯅꯠꯇ꯭ꯔꯣ ꯁꯤꯗꯒꯤ ꯑꯍꯦꯟꯕ ꯀꯔꯤ ꯑꯃꯨꯛ ꯄꯥꯝꯃꯨꯗꯣꯏꯅꯣꯕ
ꯑꯗꯨꯗꯤ ꯏꯕꯅꯤꯁꯦ ꯋꯥꯜꯂ ꯄꯨꯛꯆꯦꯜꯁꯨ ꯃꯅꯔꯝꯒꯅꯤ ꯀꯣ
ꯂꯣꯏꯅ ꯃꯥꯟꯅꯔꯦ ꯍꯥꯏꯕ ꯌꯥꯔꯦ ꯀꯩꯅꯣ
ꯍꯣꯏꯅꯦ ꯑꯃꯠꯇ ꯑꯣꯏꯔꯕꯅꯤꯀꯣ
ꯑꯃꯠꯇ ꯑꯣꯏꯔꯕꯅ‌ꯦ ꯑꯅꯤ ꯈꯥꯏꯗꯣꯛꯄ ꯌꯥꯗ꯭ꯔꯕꯅꯤ ꯇꯪꯈꯥꯏ ꯇꯪꯈꯥꯏꯅꯤ꯫
ꯍꯣꯏꯅꯦ ꯇꯪꯈꯥꯏ ꯇꯪꯈꯥꯏ
ꯑꯗꯨ ꯅꯪ ꯍꯟꯗꯛ ꯀꯅꯥ ꯀꯅꯥ ꯂꯩꯒꯦ
ꯑꯩ ꯑꯩꯩꯅꯦ ꯏꯅꯥꯎ ꯅꯨꯄꯥꯒ ꯑꯁꯤꯒꯤ ꯏꯌꯥꯝꯕ ꯑꯃꯒ ꯂꯩꯌꯦ
ꯅꯅꯥꯎ ꯅꯨꯄꯥꯒ ꯅꯥꯅꯦꯝ ꯑꯃ
ꯍꯣꯏ
ꯅꯥꯅꯦ ꯍꯥꯟꯅ ꯂꯩꯕꯗꯨꯔꯣ
ꯎꯝ ꯍꯥꯟꯅ ꯂꯩꯕꯗꯨꯅꯦ
ꯑꯣ ꯑꯗꯨꯝ ꯂꯩꯔꯤꯀꯣ
ꯎꯝ ꯑꯗꯨꯝ ꯂꯩꯅꯤ
ꯑꯗꯨ ꯃꯐꯝꯗꯨꯁꯨ ꯅꯨꯡꯁꯤꯕꯅꯤꯗ
ꯍꯣꯏ ꯃꯦꯃꯣꯔꯤꯁ ꯃꯌꯥꯝ ꯂꯩꯌꯦ
ꯍꯣꯏ ꯀꯥꯎꯉꯝꯗꯕꯤ ꯌꯥꯝ ꯂꯩꯀꯣ ꯑꯗꯨꯗꯨꯁꯨ
ꯍꯣꯏ ꯌꯦ
ꯌꯥꯝ ꯅꯨꯡꯁꯤꯕ ꯋꯥꯔꯤ ꯌꯥꯝ ꯅꯨꯡꯁꯤꯕ ꯋꯥꯔꯤ ꯉꯥꯛꯇꯅꯤ ꯑꯗꯣ ꯌꯨꯝꯗ ꯊꯝꯃꯝꯕꯗꯣ
ꯍꯣꯏ ꯑꯇꯣꯞ ꯑꯁ ꯑꯃꯨꯛ ꯃꯦꯃꯣꯔꯤꯗꯣ ꯍꯟꯖꯤꯜꯂꯛꯄ ꯌꯥꯔꯗꯤꯀꯣ
ꯍꯣꯏ ꯑꯃꯨꯛꯀꯥ ꯄꯨꯁꯤ ꯂꯥꯛꯁꯤꯔꯣ ꯅꯣꯡꯃ
ꯍꯣꯏ ꯌꯥꯏꯅꯦ
ꯍꯣꯏ ꯅꯣꯡꯃ ꯄꯨꯁꯤꯜꯂꯛꯁꯤꯀꯣ ꯃꯌꯥꯝ ꯄꯨꯟꯅ
ꯑꯗꯨꯅꯦ ꯃꯅꯤꯡ ꯗꯣꯝ ꯍꯟꯕꯀꯣ
ꯃꯅꯤꯡꯂꯣꯝꯗ ꯍꯦꯛꯇ ꯍꯟꯖꯤꯟꯕꯤꯕꯅꯦꯕ
ꯎꯝ ꯎꯝ ꯃꯃꯥꯡꯂ‌ꯣꯝ ꯆꯠ ꯆꯠꯂꯒ ꯃꯅꯤꯡꯂꯣꯝ ꯈꯨꯗꯛꯇ ꯍꯟꯖꯟꯕꯤꯗꯣ ꯇꯥꯏꯀꯣ
ꯍꯣꯏ ꯇꯥꯏꯅꯦ
ꯎꯝ ꯅꯪ ꯏꯌꯥꯔꯄꯤ ꯍꯥꯞꯄ꯭ꯔꯥ
ꯍꯥꯞꯀꯦ
ꯃꯠꯇꯦ
ꯑ ꯀꯩꯖꯧꯒꯦ
ꯃꯔꯛ ꯃꯔꯛꯇ ꯅꯪꯒꯤ ꯈꯣꯟꯖꯦꯜꯁꯦ ꯇꯠꯄꯒꯨꯝ ꯇꯧꯕ
ꯑꯣ
ꯀꯥꯏꯅꯦ ꯅ ꯑꯗꯣ ꯅꯪ ꯑꯥꯔꯖꯦꯟꯇꯤꯅꯥ ꯊꯣꯛꯇ꯭ꯔꯤꯐꯥꯎ ꯁꯨꯛ ꯇꯨꯝ ꯇꯨꯝꯃꯣꯏ
ꯁꯨꯀꯝ ꯇ ꯃꯣꯏ ꯄ꯭ꯔꯃꯤꯁꯅꯦ
ꯍꯣꯔꯦꯟ ꯇꯨꯝꯅꯤꯡꯉꯑꯗꯤ ꯍꯥꯏꯔꯛꯑꯣꯀꯣ ꯑꯩꯉꯣꯟꯗ
ꯍꯣꯏꯅꯦ ꯍꯥꯏꯔꯛꯀꯦꯅꯦ
ꯍꯣꯏ ꯃꯤꯠꯇ ꯈꯔ ꯑꯩ ꯑꯦꯛꯁꯔꯁꯥꯏꯖ ꯐ ꯍꯣꯏ ꯑꯩꯥꯏꯁꯨ ꯇꯨ ꯍꯣꯏ ꯑꯩꯁꯨꯦ ꯁꯨꯛꯇꯨꯝ ꯇꯨꯝꯃꯦ ꯉꯁꯤꯗꯤ
ꯑ ꯑꯁ ꯑꯁ ꯅꯪꯃꯅꯥ ꯏꯗꯦ ꯌꯦꯅꯦ
ꯍꯣꯏ ꯉꯁꯤꯒꯤꯗꯃꯛꯇ ꯈꯥꯡꯉꯒ ꯂꯥꯛꯈ꯭ꯔꯕꯅꯦ ꯑꯩ ꯄꯨꯟꯁꯤꯁꯦ
ꯐꯁ ꯉꯁꯤꯁꯤꯡꯅ ꯅꯪ